ꯀꯔꯤ ꯇꯣꯕ꯭ꯔꯣ
ꯑꯩ ꯍꯧꯖꯤꯛꯇꯤ ꯐꯝꯔꯒ ꯂꯩꯌꯦ
ꯍꯧꯖꯤꯛꯇꯤ ꯐꯝꯔꯒ ꯂꯩꯌꯦ
ꯍꯣꯏ ꯅꯪꯗꯤ ꯑꯀꯤꯝ ꯆꯠꯄ ꯅꯨꯡꯉꯥꯏꯕ꯭ꯔꯣ
ꯅꯨꯡꯉꯥꯏꯇꯦ ꯆꯠꯂꯒ ꯀꯔꯤ ꯊꯕꯛ ꯆꯠꯂꯒ ꯇꯧꯕꯁꯨ ꯌꯥꯗꯦ
ꯑꯣ ꯀꯔꯤ ꯊꯕꯛ ꯆꯠꯄ꯭ꯔꯣ ꯅꯣꯢ
ꯕꯦꯡꯗ
ꯑꯣ
ꯑꯗꯨꯒ ꯆꯤꯡꯊꯣꯛꯄꯁꯨ ꯌꯥꯗꯦ ꯄꯩꯁꯥꯁꯨ
ꯀꯅꯥꯒꯤ ꯆꯠꯅ꯭ꯔꯥ ꯅꯪꯒꯤꯔꯥ ꯅꯠꯇ꯭ꯔꯒ ꯅꯆꯦꯒꯤꯗꯨꯔꯥ
ꯢꯆꯦꯒꯤ
ꯑꯣ ꯅꯕꯥꯟꯅꯤ ꯆꯠꯄ ꯃꯇꯝꯗ ꯅꯣꯡ ꯆꯨꯕ꯭ꯔꯣ
ꯍꯣꯏ ꯆꯨꯋꯦ ꯌꯥꯝ ꯆꯨꯕꯗꯤ ꯑꯣꯏꯗꯦ ꯑꯗꯨ ꯈꯔ ꯈꯔ ꯑꯗꯨꯝ ꯆꯨꯋꯦ
ꯑꯣ ꯑꯈꯣꯏ ꯃꯅꯥꯛꯇꯔ ꯅꯠꯇ꯭ꯔꯒ ꯑꯥ
ꯑꯥꯗ ꯑꯥꯗ
ꯑꯣ ꯀꯅꯥ ꯀꯅꯥ ꯆꯠꯄ꯭ꯔꯣ
ꯢꯕꯥꯟꯅꯤ ꯈꯛꯇꯅꯦ
ꯑꯣ ꯃꯥꯗꯣ ꯑꯩꯉꯣꯟꯗ ꯉꯁꯥꯏ ꯀꯣꯜ ꯇꯧꯔꯛꯑꯦ ꯕ ꯑꯗꯨ ꯑꯩꯁꯦ ꯁꯤꯗ ꯊꯕꯛ ꯀꯟꯅ ꯇꯧꯕ ꯑꯗꯨ ꯃꯇꯝꯗ
ꯎꯝ
ꯑꯗꯨꯒꯤ ꯑꯩꯁꯦ ꯀꯣꯜ ꯃꯉꯣꯟꯗ ꯄꯥꯢꯈꯠꯄ ꯌꯥꯗ꯭ꯔꯕ ꯑꯗꯨꯒꯤ ꯇꯦꯛꯁ ꯊꯥꯔꯒ ꯃꯥꯗꯣ ꯁꯥꯇꯤꯟ ꯄꯥꯝꯕꯒꯤꯅꯦꯅ ꯍꯥꯏꯔꯛꯑꯦꯕ
ꯑꯣ
ꯑꯗꯨꯒꯤ ꯌꯥꯔꯦ ꯃꯤꯉꯣꯟꯗꯒꯤ ꯂꯥꯛꯈ꯭ꯔꯦꯅ ꯑꯃꯨꯛꯀ ꯍꯥꯏꯔꯛꯑꯦꯅꯦ
ꯅꯪꯅ ꯀꯣꯜ ꯄꯥꯏꯕꯤꯗꯕꯒꯤ ꯁꯥꯎꯈ꯭ꯔꯦ ꯁꯦꯁ
ꯑꯩꯒꯤ ꯍꯥꯄꯦꯟꯁꯨ ꯂꯩꯌꯦ ꯑꯗꯨ ꯑꯣꯏꯔꯁꯨ ꯑꯩꯒꯤꯗꯣ ꯄꯥꯠꯗꯤ ꯄꯥꯠꯄ ꯍꯧꯔꯦꯕ
ꯎꯝ
ꯇꯨꯒꯤꯅꯦꯗ
ꯑꯣ
ꯃꯥꯗꯣ ꯃꯥꯒꯤ ꯁꯔꯨ ꯂꯩꯕꯗꯣ ꯁꯇꯤꯟꯒꯤ
ꯑꯣ ꯁꯥꯇꯤꯟꯁꯤꯡꯒꯤ ꯁꯔꯨ ꯁꯥꯇꯤꯟ ꯁꯔꯨ ꯎꯗ꯭ꯔꯤꯕꯣ
ꯃꯥꯖꯨ ꯊꯕꯛ ꯌꯥꯝ ꯂꯩꯕꯩꯅꯤꯅ ꯑꯗꯨꯗꯣ ꯅꯍꯥꯟ ꯑꯩꯅ ꯃꯌꯥꯡ ꯅꯨꯄꯤꯗ ꯄꯤꯊꯣꯛꯄ ꯑꯗꯨꯗꯨꯒꯤ ꯃꯥꯁꯦ ꯅꯨꯃꯤꯠ ꯑꯅꯤ ꯑꯍꯨꯝ ꯄꯥꯏꯔ ꯆꯠꯄꯅꯦꯕ ꯑꯗꯨꯗꯒꯤ ꯆꯠꯅꯤꯡꯉꯥꯏ ꯇꯧꯔ ꯂꯩꯕꯅꯤꯗ ꯑꯗꯨꯅꯅꯤ
ꯑꯣ ꯃꯥꯅ ꯐꯖꯅ ꯄꯥꯏꯗꯕꯩ ꯑꯣꯏꯔꯝꯅꯤ
ꯍꯣꯏ ꯑꯗꯨꯅꯦꯕ
ꯑꯗꯨ ꯆꯩꯕ ꯌꯥꯗ꯭ꯔꯣ ꯑꯩ ꯁꯥꯇꯤꯟ ꯁꯤꯡꯉꯣꯅ ꯍꯥꯌ ꯌꯥꯗ꯭ꯔꯣ
ꯏꯁ ꯃꯤꯉꯣꯟꯗ ꯀꯃꯥꯏꯅ ꯍꯥꯏꯒꯦꯔꯥ ꯁꯨꯃꯥꯏꯅ ꯍꯥꯏꯕ ꯉꯝꯗꯦ ꯑꯩ
ꯅꯪꯒꯤ ꯔꯥꯏꯠꯅꯤꯅꯦ ꯑꯗꯨ ꯅꯪꯒꯤ ꯁꯥꯇꯤꯟꯅꯤꯅꯦ ꯑꯗꯣ
ꯌꯥꯝꯗꯦꯗ ꯑꯗꯨ ꯑꯣꯏꯔꯁꯨ
ꯏꯟꯁꯥꯡ ꯀꯔꯤ ꯆꯥꯕ꯭ꯔꯣ ꯑꯁꯤꯒꯤ ꯏꯟꯁꯥꯡ ꯆꯥꯕ꯭ꯔꯣ ꯅꯠꯇ꯭ꯔꯒ ꯅꯣꯏ ꯊꯣꯡ ꯆꯥꯕ꯭ꯔꯣ
ꯑꯥꯁ ꯑꯩꯈꯣꯏꯗꯤ ꯍꯦꯟꯖꯥꯡ ꯆꯥꯏꯗ ꯆꯅꯥꯗꯣ
ꯑꯥꯁ ꯍꯥꯎꯕꯨ ꯍꯥꯎꯔꯣꯢꯅꯦ
ꯑꯩꯈꯣꯏꯁꯨ ꯄꯩꯁꯥ ꯂꯩꯇꯕꯅꯤꯅ ꯑꯗꯨꯝ ꯍꯣꯁꯇꯦꯜꯒꯤ ꯆꯥꯕ ꯇꯥꯔꯦꯅ ꯑꯥꯍꯣ
ꯎꯝ ꯑꯗꯨꯕꯨꯗꯤ ꯆꯨꯝꯕ ꯍꯟꯗꯛ- ꯃꯔꯛꯁꯤ ꯂꯥꯏꯔꯕ ꯑꯣꯜꯂꯤꯅꯤꯀꯣ ꯃꯤ ꯂꯣꯏꯅꯃꯛ
ꯍꯣꯢ ꯑꯥꯁ ꯑꯈꯣꯏꯗꯤ ꯗꯨꯝ ꯂꯥꯏꯔꯒ ꯂꯥꯏꯔꯅꯤꯗ
ꯃꯆꯤꯟ ꯊꯤꯕꯁꯤ
ꯂꯥꯏꯗꯕ ꯃꯇꯝ ꯂꯥꯏꯗꯦꯗ ꯅꯆꯦ ꯑꯩꯈꯣꯏꯗꯤ
ꯃꯆꯤꯟ ꯊꯤꯕꯁꯦ ꯀꯣ ꯑꯩ ꯌꯥꯝ ꯍꯩꯅꯗꯕꯅꯤ ꯀꯣ
ꯅꯣꯏ ꯍꯧꯖꯤꯛ ꯌꯨꯝꯗꯒꯤ ꯑꯍꯥꯎ- ꯑꯍꯥꯎꯕ ꯊꯥꯔꯛꯇꯕ꯭ꯔꯣ ꯌꯨꯝ ꯊꯣꯛꯇꯕꯒꯤ
ꯌꯨꯝꯗꯒꯤ ꯄꯣꯠ ꯆꯩꯩ ꯆꯥꯗꯕ ꯊꯥ ꯇꯔꯨꯛ ꯁꯨꯗꯧꯔꯦ ꯇꯥꯕ꯭ꯔꯣ
ꯍꯣꯏ ꯍꯣꯏ ꯇꯥꯢꯑꯦ ꯑꯗꯨ ꯍꯣꯔꯦꯟ ꯑꯩꯅꯥ ꯃꯣꯔꯣꯛ ꯐ꯭ꯔꯦꯁ ꯈꯔ ꯄꯤꯕꯤꯒꯦ ꯅꯕꯥꯅꯤꯒꯤꯁꯨ
ꯏꯁ ꯐ꯭ꯔꯦꯁ ꯀꯩꯗꯧꯅꯕꯥ
ꯃꯣꯔꯣꯛ ꯃꯦꯠꯂꯒꯥ ꯆꯥꯑꯣꯅꯥ
ꯍꯣ ꯍꯣꯏ ꯍꯣꯏ ꯄꯤꯔꯛꯑꯣ ꯄꯤꯔꯛꯑꯣ
ꯑꯩꯈꯣꯏꯗꯗꯤ ꯁꯨ ꯌꯥꯝꯗꯤ- ꯌꯥꯝꯗꯦꯕ ꯑꯗꯨ ꯄꯠꯁꯨ- ꯄꯠꯄ ꯍꯧꯔꯦꯕ ꯈꯔ ꯈꯔ ꯑꯗꯨ ꯅꯕꯅꯤꯒꯤꯁꯨ ꯑꯅꯤ ꯅꯤ ꯍꯨꯝꯗꯤ ꯄꯤꯕꯤꯒꯦ ꯁꯥꯕꯅꯤꯀꯣ ꯌꯥꯝꯅ ꯎꯝ ꯃꯣꯔꯣꯛꯀꯨꯝꯕꯗꯤ ꯌꯥꯝꯅꯁꯨ ꯇꯥꯡꯉꯦ ꯑꯥꯗꯥ ꯄꯤꯆ ꯃꯔꯤꯗ ꯌꯥꯡꯈꯩ ꯄꯤꯅꯦ
ꯑꯪꯑꯥ
ꯑꯗꯨ ꯑꯣꯏꯕꯒꯤ ꯈꯔ ꯄꯤꯒꯦ ꯅꯕꯥꯅꯤꯒꯤꯁꯨ ꯅꯨꯃꯤꯠ ꯑꯃꯈꯛꯇ ꯑꯣꯏꯔꯁꯨ ꯉꯥꯔꯤꯒ ꯃꯦꯠꯂꯒ ꯆꯥꯅꯤꯉꯥꯏ
ꯑꯪ ꯍꯣꯏꯍꯣꯢ
ꯍꯧꯖꯤꯛꯇꯤ ꯄꯨꯡ ꯀꯌꯥꯗ ꯍꯜꯂꯛꯄ꯭ꯔꯣ
ꯑꯦ ꯉꯜꯂꯦ ꯌꯥꯗꯕꯒꯤ ꯑꯗꯨꯝ ꯉꯜꯂ ꯍꯜꯂꯛꯑꯦ
ꯑꯣꯑꯣ ꯃꯥꯗꯤ ꯃꯥꯒꯤ ꯕꯦꯡꯗꯣ ꯀꯔꯤ ꯄ꯭ꯔꯣꯕ꯭ꯂꯦꯝ ꯂꯩꯕ꯭ꯔꯣ
ꯑꯣ ꯃꯥꯒꯤ ꯕꯦꯡꯗꯣ ꯃꯥꯗꯣ ꯎꯝ ꯆꯍꯤ ꯑꯃ ꯄꯥꯏꯗ꯭ꯔꯦꯕꯀꯣ ꯑꯗꯨꯒꯤ ꯃꯥꯒꯤꯁꯦ ꯑꯥ ꯃꯥꯏꯅꯔꯗ ꯑꯗꯨꯝ ꯂꯩꯕ ꯖꯦꯅꯦꯔꯦꯜꯗ ꯂꯩꯇꯕꯒꯤ ꯑꯞꯗꯦꯠ ꯇꯧꯗꯕꯒꯤ ꯌꯥꯗꯕꯥ
ꯑꯣ
ꯅꯆꯦꯁꯤꯁꯨ ꯌꯥꯕꯅꯦ ꯍꯧ
ꯀꯔꯤ ꯌꯥꯗꯕꯗꯤ
ꯃꯥꯒꯤ ꯃꯥꯗꯤ ꯖꯤꯄꯦꯒꯨꯝꯕꯁꯨ
ꯑꯦ ꯍꯣꯏ ꯍꯣꯏ ꯑꯁ ꯌꯥꯝ ꯁꯣꯏꯕꯅꯤꯗ ꯍꯧꯖꯤꯛꯐꯥꯎ ꯍꯧꯖꯤꯛꯇꯤ ꯑꯦꯇꯤ ꯑꯦꯝ ꯍꯧꯖꯤꯛꯇꯤ ꯑꯦ ꯇꯤ ꯑꯦꯝ ꯄꯥꯏꯕ ꯌꯥꯔꯦꯅ
ꯑꯣ ꯑꯗꯨ ꯑꯦ ꯇꯤ ꯑꯦꯝ ꯅꯠꯇꯕ ꯍꯣꯏ ꯑꯦ ꯇꯤ ꯑꯦꯝ ꯅꯠꯇꯕ ꯖꯤꯄꯦꯒꯨꯝꯕ ꯄꯥꯏꯗꯦꯅ ꯃꯥ
ꯍꯣꯏ ꯑꯗꯨ ꯑꯦ ꯇꯤ ꯑꯦꯝ ꯂꯩꯇꯕꯒꯤ ꯑꯦ ꯅꯠꯇꯦ ꯀꯔꯤ ꯍꯥꯏꯕ꯭ꯔꯥ ꯀꯥꯎꯈ꯭ꯔꯦ ꯇꯥꯗꯕ꯭ꯔꯣ
ꯇꯥꯔꯦ ꯇꯥꯔꯦ
ꯑꯣ ꯃꯥꯗꯣ ꯀꯣ ꯃꯥꯗꯣ ꯍꯥꯏꯗꯤ ꯑꯦ ꯇꯤ ꯑꯦꯝ ꯀꯥꯔꯗꯒꯨꯝꯕꯗꯣ ꯍꯧꯖꯤꯛꯇꯤ ꯁꯦꯝꯕ ꯌꯥꯔꯦ ꯍꯥꯏꯕ
ꯍꯣꯏ ꯍꯣꯏ ꯍꯣꯏ ꯍꯣꯏ ꯐꯔꯦ ꯌꯝꯅ ꯑꯥ ꯌꯝꯅ ꯐꯔꯦ ꯅꯕꯅꯤꯒꯤꯁꯦ ꯇꯨꯗꯤ
ꯀꯔꯤ ꯌꯥꯝꯅ ꯐꯥꯕ ꯀꯔꯤ
ꯅꯠꯆꯦꯕꯨꯁꯨ ꯖꯤꯄꯦꯒꯨꯝꯕ ꯄꯥꯏꯅꯤꯉꯥꯏ ꯁꯦꯝꯕ ꯍꯧꯔꯣ ꯍꯥꯏꯌꯨꯅꯦ
ꯍꯣꯏꯅꯦ ꯑꯗꯨꯗ ꯈꯪꯗꯦꯅꯦ ꯑꯩꯁꯨ ꯃꯥꯒꯤꯁꯦ ꯀꯔꯤꯒꯤ ꯄꯥꯏꯕ ꯌꯥꯗꯕ꯭ꯔꯥ
ꯑꯝ ꯈꯪꯗꯦꯗ ꯀꯣꯂꯦꯖꯇꯤ ꯇꯝꯕ ꯂꯣꯏꯗꯧꯔꯦ ꯍꯧꯖꯤꯛ ꯐꯥꯎ ꯌꯥꯗ꯭ꯔꯒ ꯂꯩꯌꯦ ꯃꯥꯒꯤꯗꯤ
ꯎꯝ
ꯍꯧꯖꯤꯛꯇꯤ ꯀꯨꯔꯤ ꯇꯧꯔꯒ ꯂꯩꯏꯕ꯭ꯔꯣ ꯋꯥꯛ ꯆꯠꯇꯕ꯭ꯔꯣ ꯋꯥꯛꯀꯤꯡ
ꯆꯠꯇꯦ
ꯆꯠꯇꯕ ꯀꯨꯏꯔꯕ꯭ꯔꯣ ꯁꯝꯃꯥꯔꯗꯗꯤ ꯁꯥꯕꯅꯤꯅ
ꯎꯝ ꯀꯩꯅꯣ ꯗ꯭ꯌꯨꯇꯤ ꯆꯠꯈꯤꯕꯗꯒꯤ ꯆꯠꯇ꯭ꯔꯦ
ꯑꯣ ꯑꯁ ꯗ꯭ꯌꯨꯇꯤ ꯆꯠꯄꯗꯤ ꯊꯥ ꯑꯃ ꯆꯠꯂꯦꯅ
ꯎꯝ
ꯎꯝ ꯇꯨꯗꯒꯤ ꯑꯃ ꯐꯥꯎ ꯆꯠꯇꯦ
ꯑꯪ ꯆꯠꯇ꯭ꯔꯦ
ꯑꯣ ꯑꯥ ꯅꯣꯏꯗꯤ ꯈꯔ ꯁꯨꯇꯤ ꯂꯏꯔꯤꯌꯦꯀꯣ
ꯎꯝ
ꯅꯣꯏꯗꯤ ꯊꯥ ꯑꯅꯤꯃꯨꯛꯀꯨꯝꯕ ꯁꯨꯇꯤ ꯃꯥꯜꯂꯦꯀꯣ
ꯎꯝ ꯍꯣꯏ ꯊꯥ ꯑꯅꯤ ꯎꯝ ꯆꯨꯝꯃꯦ
ꯊꯥ ꯑꯅꯤꯗꯤ ꯈꯔ ꯍꯦꯅꯕ ꯃꯥ ꯑꯩꯈꯣꯏ ꯅꯣꯏꯁꯦ ꯅꯨꯡꯊꯤꯟꯗ ꯀꯔꯤ ꯍꯦꯟꯖꯥꯡ ꯄꯤꯈ꯭ꯔꯣ ꯉꯁꯤ ꯅꯨꯡꯗꯥꯡꯗ
ꯈꯪꯟꯗꯦ ꯉꯁꯤꯗꯤ
ꯏꯟꯁꯥꯡ ꯑꯍꯥꯎꯕ ꯈꯣꯏꯗꯁꯨ ꯄꯤꯔꯕꯗꯤ ꯐꯗꯣꯏꯅꯤꯀꯣ
ꯎꯝ
ꯄꯤꯗꯕꯒꯤ
ꯀꯔꯤ ꯀꯔꯤ ꯄꯤꯗꯕꯒꯤ
ꯍꯦꯟꯖꯥꯡ ꯑꯍꯥꯎꯕ ꯑꯩꯈꯣꯏꯗꯁꯨ ꯄꯤꯔꯗꯤ ꯐꯗꯣꯏꯅꯦ ꯍꯥꯏꯕ
ꯍꯣꯏ
ꯄꯤꯗꯕꯅꯤꯅ ꯑꯩꯈꯣꯏꯁꯨ ꯋꯥꯔꯦ
ꯑꯗꯨꯅꯤ
ꯍꯧꯖꯤꯛꯇꯤ ꯅꯪꯒꯤ ꯒꯦꯝꯗꯨ ꯁꯥꯟꯅꯗꯕ꯭ꯔꯣ ꯃꯣꯕꯥꯏꯜ ꯂꯤꯁꯦꯟ
ꯁꯟꯅꯗꯦ
ꯎꯝ ꯕꯣꯜ ꯌꯦꯡꯕꯔꯣ
ꯗ꯭ꯔꯣꯋꯤꯡ ꯇꯧꯔꯦ ꯑꯥ ꯌꯦꯡꯉꯦ ꯌꯦꯡꯗꯕ꯭ꯔꯣ ꯅꯪꯗꯤ
ꯑꯩꯗꯣ ꯉꯁꯤ ꯀ꯭ꯂꯥꯁ ꯆꯠꯄ ꯍꯧꯔꯅꯤꯅ ꯇꯨꯝꯅꯤꯡꯉꯦꯅ ꯇꯨꯝꯔꯒ ꯂꯩꯕꯗꯒꯤ ꯒꯤ ꯑꯦ ꯉꯔꯥꯡ ꯅꯨꯡꯗꯥꯡꯗꯨꯁꯨ ꯉꯔꯥꯡꯒꯤ ꯕꯣꯜ ꯐꯖꯅ ꯅꯨꯡꯉꯥꯏꯕ ꯃꯥꯂꯦꯀꯣ
ꯑꯥ
ꯍꯥꯏꯗꯤ ꯌꯦꯡꯍꯧꯗ꯭ꯔꯦꯕ ꯉꯔꯥꯡꯗꯣ ꯑꯗꯨ ꯉꯁꯤ ꯀ꯭ꯂꯥꯁ ꯆꯠꯂꯗꯤ ꯍꯥꯏꯔꯒ ꯀ꯭ꯂꯥꯁꯇꯨ ꯆꯠꯗ꯭ꯔꯦ ꯅꯣꯡ ꯑꯃꯨꯛꯀ ꯆꯨꯔꯛꯄꯒꯤ ꯇꯨꯝꯕ ꯅꯨꯡꯉꯥꯏꯔꯅꯤꯅ ꯇꯨꯝꯁꯨ ꯇꯨꯝꯗꯦ ꯑꯁꯅꯤꯒꯤ ꯕꯣꯜꯗꯤ ꯌꯦꯡꯅꯤꯍꯦꯗꯨ
ꯑꯁ ꯉꯁꯤꯒꯤꯗꯤ ꯌꯦꯡꯁꯦꯍꯦ
ꯌꯦꯒꯗꯤ ꯑꯗꯨꯗꯣ ꯄꯤꯄꯥ ꯑꯦꯁ ꯄꯤꯋꯥ ꯑꯦꯁꯥ ꯅꯪꯒꯤ
ꯑꯩꯗꯤ ꯄꯤꯅꯦ
ꯑꯩꯗꯤ ꯑꯦꯁꯅꯦ
ꯑꯁ ꯀꯩꯁꯨ ꯀꯥꯏꯗꯦꯗ ꯑꯩꯗꯤ ꯑꯩꯗꯤ ꯉꯝꯕ ꯉꯝꯕ ꯁꯞꯄꯣꯔꯠ ꯇꯧꯕꯅꯦ ꯑꯩꯗꯤ
ꯑꯁ ꯑꯩꯗꯤ ꯄꯤꯔꯗꯤ ꯅꯝꯍꯟ ꯅꯤꯡꯕꯅꯦ
ꯑꯩ ꯃꯤ ꯀꯩꯅꯣꯁꯨ ꯑꯩꯈꯣꯏ ꯆꯦꯁꯨ ꯀꯩꯅꯣꯅꯦ ꯄꯤꯅꯦꯀꯣ
ꯑꯣ ꯀꯥꯏꯗꯦꯗ ꯐꯣꯟꯗ ꯇꯨꯝ ꯌꯦꯡꯕ꯭ꯔꯣ
ꯎꯝ ꯐꯣꯟꯗ ꯌꯦꯡꯕꯅꯦ
ꯄꯨꯡ ꯀꯌꯥ ꯀꯌꯥꯗ ꯇꯨꯝꯕ꯭ꯔꯥꯅꯣꯏꯁꯦ ꯍꯧꯖꯤꯛꯀꯥꯟ
ꯍꯧꯖꯤꯛꯀꯥꯟꯗꯤ ꯄꯨꯡ ꯌꯦꯡꯕ ꯑꯦ ꯄꯨꯡ ꯌꯦꯡꯕꯅꯤꯅ ꯕꯣꯜ ꯌꯦꯡꯕꯅꯤꯅ ꯄꯨꯡ ꯑꯍꯨꯝ ꯃꯔꯤ ꯑꯗꯨꯋꯥꯢ ꯑꯗꯨꯝ ꯇꯨꯝꯃꯦ
ꯄꯨꯡ ꯀꯌꯥꯗ ꯍꯧꯒꯠꯄ
ꯑꯩꯗꯤ ꯑꯩꯗꯤ ꯉꯟꯅ ꯍꯧꯒꯠꯂꯦ ꯑꯦꯠ ꯅꯥꯏꯟ ꯑꯗꯨꯃꯥꯏꯅ ꯍꯧꯒꯠꯂꯦ ꯃꯣꯏꯗꯤ ꯑꯦꯂꯕꯦꯟ
ꯇꯨꯌꯦꯞ ꯆꯥꯛ ꯆꯥꯔꯝꯗꯥꯢꯗ ꯑꯁ ꯑꯩꯈꯣꯏ ꯏꯆꯦꯁꯤꯗꯤ ꯌꯥꯍꯧ ꯂꯥꯏꯗꯕꯅꯤ
ꯅꯆꯦꯗꯣ ꯍꯟꯗꯛꯇꯤ ꯑꯦꯛꯖꯥꯝ ꯅꯨꯡꯉꯥꯏ ꯍꯥꯏꯕ꯭ꯔꯣ
ꯍꯣꯏ ꯅꯨꯡꯉꯥꯏꯌꯦ ꯍꯥꯏꯕꯅꯦ ꯃꯥꯗꯣ ꯍꯟꯗꯛꯇꯤꯥ
ꯑꯣ ꯅꯨꯉꯤꯢꯔꯗꯤ ꯐꯔꯦ ꯃꯥꯗꯣ
ꯎꯝ ꯅꯣꯏꯒꯤꯗꯤ ꯔꯤꯖꯜ ꯊꯣꯛꯈ꯭ꯔꯕꯣ
ꯊꯣꯛꯇ꯭ꯔꯤꯌꯦ ꯉꯥꯢꯔꯒ ꯂꯩꯔꯤꯌꯦ
ꯀꯩꯅꯣ ꯃꯣꯏꯒꯤ ꯑ ꯁꯤꯃꯤꯁꯇꯔ ꯑꯥ ꯁꯤꯛꯁꯀꯨꯝꯕ ꯑꯦꯁ ꯒꯨꯨꯝꯕ ꯃꯣꯏ ꯑꯥ ꯐꯥꯔꯃꯥꯁꯤꯒꯤꯗꯣ
ꯎꯝ
ꯑꯗꯨꯒꯤꯗꯤ ꯔꯤꯖꯜ ꯊꯣꯛꯈ꯭ꯔꯦ ꯍꯥꯏꯌꯦ
ꯑꯣ ꯑꯗꯨ ꯑꯣꯏꯔꯦꯗꯤ ꯃꯣꯏꯁꯦ ꯑꯃꯨꯛ ꯀ ꯁꯕꯦꯟ ꯍꯥ ꯑꯦ ꯁꯤꯛꯁ ꯐꯥꯏꯚ ꯐꯣꯔ ꯁꯨꯃꯥꯏꯅ ꯂꯥꯛꯇꯣꯏꯒ
ꯈꯪꯗꯦ ꯑꯗꯨꯃꯥꯏꯅꯁꯨ ꯂꯥꯛꯇꯧ ꯃꯥꯜꯂꯦ
ꯑꯣ ꯅꯪꯁꯦ ꯗ꯭ꯔꯣꯋꯤꯡꯒꯨꯝꯕ ꯏꯕ ꯍꯩꯕ꯭ꯔꯣ
ꯌꯥꯝ ꯍꯩꯇꯦꯗ ꯅꯪ ꯑꯩ ꯗ꯭ꯔꯣꯋꯤꯡꯒꯤ ꯌꯦꯛꯏꯗꯤ ꯀꯅꯥ ꯑꯣ ꯑꯩꯅ ꯍꯥꯏꯕꯅꯤꯅꯦ
ꯍꯧꯖꯤꯛ ꯍꯥꯏꯕꯗꯤ ꯍꯥꯏꯕ ꯍꯪꯕ ꯋꯥꯗꯨꯗ ꯃꯁꯤꯁꯨ ꯀꯣꯛꯁꯦ ꯀꯣ ꯌꯥꯗꯕꯅꯦ ꯑꯈꯣꯏ ꯍꯟꯗꯛꯁꯦ ꯌꯥꯗꯕ ꯀꯣꯛ ꯉꯥꯛꯇꯥ ꯑꯣꯢꯔꯒ ꯂꯩꯔꯦ
ꯌꯥꯗ꯭ꯔꯦ ꯑꯩꯁꯨ ꯌꯥꯗ꯭ꯔꯦ ꯀꯅꯥ ꯀꯅꯥꯒꯤ ꯋꯥꯈꯟ ꯈꯟꯕꯩꯔꯥ ꯈꯪꯗꯦ ꯑꯩ ꯀꯣꯛ ꯌꯥꯗ꯭ꯔꯦ
ꯅꯨꯄꯤꯕꯨꯔ ꯈꯟꯕꯒꯤꯔ ꯅꯨꯄꯥꯕꯨ ꯈꯟꯕꯒꯤꯔ ꯈꯪꯗ꯭ꯔꯦ ꯍꯦ ꯏꯅꯥꯎꯁꯦ
ꯑꯁ ꯑꯩ ꯀꯅꯥꯝ ꯈꯟꯗꯦ ꯑꯩ ꯅꯨꯄꯤꯁꯨ ꯇꯜꯂꯦ ꯅꯨꯄꯥꯁꯨ ꯇꯜꯂꯦ ꯊꯖꯥꯕ ꯑꯝꯇ ꯌꯥꯗꯦ
ꯂꯥꯏꯔꯕ ꯋꯥꯔꯥꯎꯗꯒꯤ ꯈꯪꯉꯕ꯭ꯔꯣ
ꯂꯥꯏꯔꯕ ꯃꯉꯥꯜꯗꯒꯤ ꯈꯪꯉꯦ
ꯎ ꯃꯥꯕꯨ ꯌꯥꯝꯅ ꯅꯨꯡꯁꯤꯔꯒ ꯃꯥꯕꯨ ꯌꯥꯝꯅ ꯀꯨꯝꯕ ꯅꯨꯡꯉꯥꯏꯅ ꯇꯧꯔꯒ ꯃꯥꯅ ꯇꯧꯊꯣꯛꯄꯁꯦ ꯒ꯭ꯌꯥꯟ ꯇꯥꯗ꯭ꯔꯦꯕ
ꯑꯗꯨꯅꯦ ꯌꯥꯝ ꯇꯨꯀꯠꯆꯩꯌꯦ ꯑꯩꯗꯤ
ꯍꯣꯏ ꯃꯥꯒꯤ ꯅꯨꯄꯤꯁꯨ ꯀꯔꯤꯔ ꯔꯤꯁ ꯀꯨꯝꯕꯁꯨ ꯌꯥꯝꯅ ꯇꯧꯕ ꯃꯥꯜꯂꯦꯅꯦ ꯍꯟꯗꯛ
ꯑꯣ ꯑꯗꯨꯗꯣ ꯃꯥ ꯃꯥꯅ ꯍꯥꯏꯕ ꯑꯗꯨꯒꯨꯝꯕ ꯊꯥꯒꯠꯄꯤꯅꯨ ꯍꯥꯏꯅ ꯃꯥꯒꯤ ꯑꯦꯀꯥꯎꯟ ꯅꯠꯇꯦ ꯑꯗꯨꯗꯣ ꯃꯤꯅ ꯃꯤꯅ ꯁꯥꯟꯅꯕꯅꯦ ꯑꯗꯨ
ꯑꯗꯨ ꯑꯣꯏꯕ ꯃꯥꯜꯂꯦꯕ
ꯍꯣꯏ ꯑꯗꯨ ꯃꯥꯅ ꯃꯥꯅ ꯑꯃ ꯍꯥꯏꯌꯦꯕꯀꯣ
ꯑꯥ
ꯑꯁꯨꯃꯥꯏꯅ ꯊꯥꯒꯠꯄꯤꯒꯅꯨꯅ ꯃꯥꯅ ꯑꯃ ꯍꯥꯏꯕꯅꯦ
ꯑꯣ
ꯅꯁꯥ ꯅꯁꯥꯒꯤ ꯑꯦꯀꯥꯎꯟ ꯄꯥꯏꯕꯤꯌꯨꯅ ꯑꯃ ꯍꯥꯏꯕꯅꯦ ꯃꯥꯅ
ꯍꯣꯏ ꯃꯁꯥ ꯃꯁꯥꯒꯤ ꯑꯦꯀꯥꯎꯟ ꯄꯥꯏꯗꯨꯏꯅꯦ ꯁꯦꯝꯕ ꯋꯥꯅꯤ ꯁꯤꯗꯤ ꯅꯠꯇ꯭ꯔꯥ
ꯍꯣꯏ ꯃꯣꯏ ꯃꯣꯏꯗꯣ ꯑꯗꯨꯃꯥꯏꯅ ꯇꯧꯔꯒ ꯎꯝ ꯃꯣꯏꯗ ꯐꯣꯂꯣꯋꯔꯁꯁꯨ ꯌꯥꯝꯅꯉꯥꯏ ꯆꯥꯟꯁ ꯌꯦꯡꯉꯤꯕ
ꯍꯣꯏ ꯌꯥꯝꯅꯁꯨ ꯐꯣꯂꯣꯋꯥꯔꯁꯨ ꯌꯥꯝꯈꯠꯂꯛꯑꯦꯅ ꯃꯥꯒꯤꯗꯣ ꯍꯣꯢ ꯑꯗꯨꯒꯤ ꯍꯟꯗꯥꯛꯁꯦ ꯃꯣꯏꯒꯤꯁꯦ ꯃꯤꯅꯁꯨꯨ ꯕꯤꯗꯤꯌꯣ ꯌꯥꯝ ꯁꯦꯝꯂ ꯂꯩ ꯃꯣꯏꯒꯤ
ꯑꯥꯎ ꯑꯗꯨꯅꯦ